ꯍꯜꯂꯣ ꯑꯥ ꯑ ꯇꯥꯏꯌꯦ ꯇꯥꯏꯌꯦ
ꯍ ꯆꯥꯛ ꯀꯩꯁꯨ ꯇꯧꯗꯦ ꯐꯃꯨꯡꯗ ꯑꯗꯨꯝ ꯂꯩ
ꯑꯩꯁ ꯑꯗꯨꯝ ꯂꯩꯔꯅꯨꯗ ꯍꯛꯆꯥꯡ ꯋꯥꯕꯅꯦ
ꯑꯦꯁꯄꯤꯦꯁꯂꯤ
ꯀꯩꯅꯣ ꯇꯧꯋꯣ
ꯂꯩꯃꯜꯂꯁꯨ ꯋꯥꯏ ꯍꯣꯏ
ꯍꯣꯏ ꯆꯨꯝꯗ꯭ꯔꯣ ꯑꯩꯅ ꯍꯥꯏꯁꯦ
ꯍꯣꯏ ꯆꯨꯝꯃꯤ ꯆꯨꯝꯃꯤ ꯂꯩꯃꯜꯂꯁꯨ ꯋꯥꯏ ꯋꯥꯏ ꯋꯥꯏ
ꯍꯣꯏ ꯑꯩꯅ ꯍꯥꯏꯕꯗꯤ ꯑꯔꯥꯟꯕ ꯍꯥꯏꯗꯦ ꯍꯥꯏꯅ ꯉꯁꯥꯏꯁꯨ ꯍꯥꯏꯈ꯭ꯔꯦꯅ
ꯃꯥꯅꯤ ꯃꯥꯅꯤ
ꯆꯥꯛ ꯆꯥꯔꯕꯣ
ꯆꯥꯗ꯭ꯔꯤ ꯀꯔꯤ ꯃꯊꯦꯜ ꯆꯥꯕꯤꯕꯒꯦ
ꯉꯁꯤꯁꯦ ꯎ ꯌꯣꯡꯆꯥꯛ ꯃꯔꯨꯒ ꯑꯂꯨꯒ
ꯎ ꯋꯥꯎ ꯌꯥꯝ ꯍꯥꯎꯕ ꯍꯦꯟꯖꯥꯡꯅꯤꯅꯦ
ꯎꯝ ꯏꯊꯥ ꯊꯥꯖꯗꯅ ꯌꯥꯝ ꯍꯧꯔꯝꯃꯤꯅꯦ
ꯅꯪꯅ ꯊꯣꯡꯕꯩꯔ ꯃꯤꯅ ꯊꯣꯡꯕꯤꯕꯩꯔꯥ
ꯊꯦꯡꯉꯦꯍꯦ ꯆꯥꯛ ꯆꯥꯅꯕ ꯇꯧꯔꯣ
ꯍꯣꯏ ꯍꯣꯏ ꯊꯔꯅꯤ ꯑꯥꯏꯁ
ꯑꯗꯨ ꯑꯗꯨ ꯑꯣꯏꯔꯁꯨ ꯍꯧꯖꯤꯛꯇꯤ ꯆꯥꯔꯅꯨ ꯏꯕꯥꯅꯤ ꯋꯥꯔꯤ ꯁꯥꯕ ꯂꯣꯏꯕ ꯀꯥꯟꯗ ꯆꯥ
ꯍꯣꯏ ꯑꯗꯨ ꯈꯪꯗꯦꯅꯦ ꯑꯩꯈꯣꯏ ꯌꯦꯟꯖꯥꯡꯁꯦ ꯍꯥꯎꯃꯟꯗꯅ
ꯏꯁ ꯀꯩ ꯏꯟꯖꯥꯡꯅꯣ ꯍꯥꯏꯁꯦ
ꯑꯩꯈꯣꯏꯁꯦ ꯉꯁꯤꯁꯦ ꯁꯤꯌꯣꯔꯗꯤ ꯅꯠꯇꯦ ꯑꯗꯣ ꯍꯋꯥꯏꯗꯤ ꯑꯣꯏꯔꯅꯤ
ꯈꯪꯁꯨ ꯈꯪꯗꯕ ꯏꯟꯁꯥꯡ ꯁꯤꯌꯣꯔ ꯈꯥꯡꯗꯕꯒꯤ ꯈꯥꯡꯗꯕꯗꯤ ꯀꯩꯅꯣꯍꯦ
ꯍꯣꯏ ꯀꯩꯅꯣꯅꯦ ꯑꯩ ꯍꯣꯁꯇꯦꯜꯗ ꯂꯩꯕꯩꯅꯦ
ꯑꯧ ꯑꯧ ꯍꯣꯏ ꯑꯣꯏꯔꯝꯅꯤ
ꯑ ꯍꯣꯏ ꯍꯣꯁꯇꯦꯜꯁꯦ ꯈꯔ ꯀꯩ ꯍꯥꯢꯁꯤꯔꯥ ꯃꯤ ꯂꯝꯁꯨ ꯑꯣꯏꯕ ꯑꯗꯨꯒ ꯁꯥ ꯁꯥ ꯌꯦꯟ ꯆꯥꯗꯕ ꯃꯐꯝꯅꯤꯅ ꯑꯗꯨꯗꯤ
ꯑꯥ
ꯑꯥ ꯑꯗꯨꯒꯤ ꯑꯩꯈꯣꯏꯁꯦ ꯍꯋꯥꯏ ꯈꯛꯇ ꯉꯥꯏꯔꯦ ꯍꯋꯥꯏ ꯅꯠꯇ꯭ꯔꯒ ꯑꯂꯨ ꯀꯣꯕꯤ ꯑꯗꯨ ꯈꯛꯇ ꯉꯥꯏꯔꯦ
ꯍꯣꯏ
ꯌꯥꯝꯝꯕ ꯈꯔ ꯆꯅꯤ
ꯋꯥꯔꯅꯨ ꯑꯣꯏꯔꯅꯨ
ꯅꯪ ꯅꯪꯒꯤꯗꯃꯛ ꯑꯩ ꯆꯥꯎꯅ ꯍꯤꯡꯕꯁꯦ
ꯀꯔꯤꯁꯨ ꯋꯥꯕ ꯌꯥꯗꯦ ꯅꯈꯣꯏꯁꯦ ꯏꯆꯥꯒꯨꯝꯕ ꯉꯥꯛꯇꯅꯤ
ꯍꯣꯏ ꯍꯣꯏ
ꯑꯁ ꯋꯥꯗ ꯋꯥꯕ ꯆꯥꯗꯂꯨ ꯍꯣꯏ ꯂꯩꯔꯁꯨ
ꯋꯥꯔꯅꯨ ꯍꯥꯏꯔꯒ
ꯍꯣꯏ ꯍꯣꯏ ꯋꯥꯔꯣꯏꯒꯦ ꯍꯥꯏꯔꯕꯅꯤꯅ ꯑꯩꯌꯦ ꯁꯣꯝꯗꯤ ꯀꯔꯤ ꯀꯔꯤ ꯇꯧꯕꯤꯔꯤꯒꯦ
ꯈꯔꯦꯁꯨ ꯇꯧꯗꯦꯗ
ꯑꯣ ꯑꯂꯨꯒ ꯑꯂꯨꯒ ꯌꯟꯆꯥꯛ ꯌꯦꯟꯖꯥꯡ ꯆꯥꯛꯒ ꯅꯨꯡꯉꯥꯏꯅ ꯇꯨꯝꯕꯗꯨꯅꯤꯅꯦ
ꯍꯣꯏ ꯅꯨꯡꯉꯥꯏꯅ ꯅꯨꯡꯉꯥꯏꯅ ꯇꯣꯊꯣꯛꯀꯦ ꯑꯗꯨ ꯃ ꯅ ꯐꯣꯗꯤ ꯌꯥꯕꯅꯤ ꯍꯥꯏ
ꯎꯝ
ꯑꯗꯨ ꯑꯣꯏꯔꯁꯨ ꯃꯅꯥꯅ ꯏꯟꯗ꯭ꯔꯁꯨ ꯂꯩꯕꯀꯣ
ꯑꯥ ꯑꯥ ꯂꯩꯔꯒꯅꯤ ꯍꯣꯏ
ꯎꯝ ꯆꯠꯄ ꯈꯨꯗꯤꯡꯒꯤ
ꯍꯣꯏ
ꯃꯅꯝ ꯀꯜꯂꯁꯨ ꯏꯟꯗ꯭ꯔ ꯂꯩꯔꯤ ꯌꯥꯥꯛꯇ꯭ꯔꯤ ꯇꯧꯒꯅꯤ
ꯑ ꯤꯗ ꯑꯣꯏꯒꯦꯔ ꯆꯤꯟꯗ ꯑꯣꯏꯈ꯭ꯔꯦ ꯊꯨꯟ ꯑꯣꯏꯈ꯭ꯔꯦ ꯃꯅꯝꯗꯤ ꯀꯟꯈ꯭ꯔꯕ
ꯑ ꯈꯪ ꯀꯇꯦ ꯃꯐꯝꯗꯤ ꯀꯗꯥꯏꯗꯒꯤ ꯊꯣꯛꯄ꯭ꯔꯥ ꯈꯪꯗꯦ ꯑꯗꯨꯝ ꯊꯣꯛꯑꯕ ꯋꯥꯅꯤ
ꯍꯥꯏꯕꯁꯨ ꯌꯥꯗꯦ ꯑꯗꯨꯒꯨꯝꯕꯗꯤ ꯀꯗꯥꯏ ꯀꯗꯥꯏꯗꯒꯤ ꯊꯧꯕ꯭ꯔꯥ ꯈꯥꯡꯄꯣꯛꯇꯦ
ꯍꯣꯏ ꯍꯥꯎꯔꯒꯅ ꯂꯣꯏꯔꯦꯕ
ꯍꯣꯏ ꯇꯤꯟꯗ ꯍꯥꯎꯅ ꯆꯥꯔꯗꯤ ꯂꯣꯏꯔꯦ ꯀꯩꯅꯣ ꯃꯅꯥꯝꯗꯤ ꯄꯈꯥ ꯀꯉꯥꯏ ꯂꯩꯇꯦ
ꯑ
ꯍꯥꯎ ꯉ ꯆꯔꯒ ꯄꯨꯣꯛꯛ ꯊꯜꯂꯗꯤ ꯀꯔꯤꯁꯨ ꯅꯠꯇꯦ
ꯎ ꯍꯥꯎ ꯄ꯭ꯔꯁꯥꯗ
ꯍꯣꯏ ꯃꯅꯝꯗꯤ ꯊꯣꯛꯅꯤꯡꯕ ꯊꯣꯛꯑꯣ ꯊꯣꯛꯑꯣ ꯍꯥꯏꯅ
ꯍꯥꯎꯅ ꯆꯥꯒ ꯇꯨꯝꯈ꯭ꯔꯗꯤ ꯌꯥꯔꯦꯕ
ꯑꯍꯣꯏ ꯃꯪ ꯐꯥꯅꯀꯣ ꯃꯪꯗ ꯅꯨꯡꯉꯥꯏ ꯍꯥꯏꯅ ꯇꯗꯤ ꯀꯔꯤ ꯇꯥꯎꯅꯤ ꯑꯗꯨꯅ ꯐꯥꯔꯦ ꯀꯁꯨ ꯍꯥꯏꯅ ꯍꯥꯏꯅꯦ
ꯑꯩ ꯍꯧꯖꯤꯛ ꯌꯟꯆꯥꯛ ꯃꯔꯨꯁꯦ ꯀꯩꯅꯣ ꯐ꯭ꯔꯦꯁꯇꯥ ꯅꯠꯇ꯭ꯔꯒ ꯗ꯭ꯔꯥꯏ ꯀꯩ ꯍꯥꯏꯥ ꯀꯪꯉ ꯊꯝꯕꯗꯨꯔꯣ
ꯍꯣꯏ ꯐ꯭ꯔꯦꯁꯗꯤ ꯅꯠꯇꯦ ꯑꯀꯥꯡꯕꯅꯤ ꯑꯀꯥꯡꯕ
ꯐ꯭ꯔꯦꯁ ꯐ꯭ꯔꯦꯁꯇꯤ ꯂꯩꯔꯝꯃꯔꯣꯏꯀꯣ ꯍꯧꯖꯤꯛꯇꯤ
ꯍꯣꯏ ꯐ꯭ꯔꯦꯁꯁꯤꯦ ꯍꯧꯖꯤꯛꯀꯥꯟꯗꯤ ꯃꯇꯝ ꯍꯦꯟꯈ꯭ꯔꯦꯕꯨꯡꯣ
ꯑ ꯍ
ꯅꯪꯅ ꯐ꯭ꯔꯦꯁ ꯆꯥꯅꯤꯡꯉꯦ ꯆꯥꯅꯤꯡꯉꯦ ꯍꯥꯏꯅ ꯊꯤꯔꯁꯨ ꯅꯦꯛꯁ ꯏꯌꯥꯔꯗꯒꯤ ꯐꯪꯒꯅꯤ ꯍꯧꯖꯤꯛꯇꯤ ꯐꯪꯉꯔꯣꯏ
ꯑꯥ ꯈ꯭ꯔꯤꯁꯃꯥꯁ ꯃ ꯆꯗ ꯀꯣꯏꯗꯤ
ꯍꯣꯏ ꯀꯩꯅꯣ ꯏꯕꯥꯅꯤ ꯅꯨꯡꯁꯤꯠ ꯑ ꯈ꯭ꯔꯤꯁꯃꯥꯁ ꯃꯇꯝꯗ ꯀꯩꯅꯣ ꯅꯧꯔꯤꯌꯦ
ꯑꯣ ꯑꯣ
ꯃꯔꯨꯁꯦ ꯆꯥꯕ ꯌꯥꯗ꯭ꯔꯕꯀꯣ ꯈ꯭ꯔꯤꯁꯃꯥꯁ ꯃꯇꯝꯗꯗꯤ
ꯑ
ꯌꯥꯝ ꯂꯥꯎꯔꯨꯦꯕ
ꯑ ꯑ
ꯀꯩꯅꯣ ꯏꯕꯥꯅꯤ ꯅꯨꯡꯁꯤꯕꯅ ꯐꯔꯣꯏꯗ꯭ꯔꯣ
ꯏꯍꯕꯖꯥꯅꯤꯀꯣ
ꯂꯣꯛꯀꯅꯨꯍꯦ ꯁꯦꯡꯉꯣ ꯍꯥꯏꯔꯒ ꯃꯤꯅ ꯁꯦꯔꯤꯌꯁ ꯑꯣꯏꯅ ꯍꯥꯏꯔꯒ
ꯊꯃꯣꯁꯦ ꯌꯥꯝ ꯀꯜꯂꯦ ꯊꯃꯣꯁꯦ ꯌꯥꯝ ꯀꯜꯂꯦꯍꯦ
ꯀꯟꯗꯦ ꯀꯟꯗꯦ ꯍꯔꯥꯎꯕꯩ ꯁꯨꯝ ꯅꯣꯛꯄꯤꯕꯅꯤꯗ
ꯍꯣꯏ ꯍꯔꯥꯎꯔꯁꯨ ꯍꯣꯏ ꯍꯥꯏꯗ꯭ꯔꯒ ꯑꯩ ꯅꯪꯅ ꯅꯨꯡꯁꯤꯔꯗꯤ ꯑꯩꯁꯨ ꯅꯨꯡꯁꯤꯌꯦ ꯍꯥꯏꯅ ꯐꯖꯅ ꯍꯥꯏꯒꯗꯕ
ꯑ ꯕꯥꯏꯕꯨ ꯅꯦꯦ
ꯉꯁꯥꯏ ꯑꯅ ꯅꯨꯡꯁꯤꯕ ꯋꯥꯔꯤ ꯁꯥꯅꯤꯡꯉꯥꯏ ꯇꯥꯟꯕꯤꯔꯒ
ꯑ ꯑꯗꯨ ꯂꯨꯅ ꯇꯧꯕꯤꯒꯗ꯭ꯔꯣ ꯑꯩꯕꯨꯣ ꯑꯉꯥꯡ ꯑꯣꯏꯔꯤꯕꯅꯤꯅ ꯂꯨꯅ ꯇꯧꯕꯤꯒꯗ꯭ꯔꯕ ꯑꯩꯕꯨ
ꯍꯣꯏ ꯍꯣꯏ ꯂꯨꯅ ꯇꯧꯕꯤꯅꯤ ꯅꯪꯅ ꯅꯤꯡꯉꯥꯏ ꯇꯧꯒꯦꯔ ꯑꯗꯨ ꯇꯧꯒꯦꯔꯥ ꯑꯗꯥ ꯇꯧꯒꯦꯔꯥ ꯑꯩ ꯂꯣꯏꯅ ꯊꯦꯝꯈꯤꯅꯤ ꯅꯪꯅ ꯍꯥꯏꯕ ꯁꯜꯣ ꯅ ꯏꯟꯗꯤ ꯋꯥ
ꯑꯥ ꯑꯗꯨꯗꯤ ꯌꯥꯏꯅꯦ
ꯑꯝ ꯑꯗꯨꯗꯒꯤ ꯑꯃꯨ ꯑꯐꯕ ꯂꯩꯕ꯭ꯔꯣꯅꯦ
ꯑ ꯂꯩꯔꯔꯣꯏ ꯂꯩꯔꯔꯣꯏ ꯑꯗꯨ ꯑꯗꯨꯅ ꯈ꯭ꯋꯥꯏ ꯋꯥꯡꯕ ꯊꯥꯛꯅꯤ
ꯑꯗꯣꯅꯦꯕ
ꯍꯦ ꯍꯦ ꯅꯣꯏꯒꯨꯝꯕ ꯅꯍꯥꯟꯗꯒꯤ ꯊꯤꯕꯅꯤꯅꯦ ꯑꯩꯗꯤ ꯐꯪꯗꯕꯩ ꯋꯥꯔꯤꯕꯅꯤꯅꯦ
ꯑꯩ ꯍꯧꯖꯤꯛ ꯐꯪꯁꯤꯗꯤ ꯀꯩꯁꯨ ꯋꯥꯔꯅꯨ
ꯍꯣꯏ ꯍꯣꯏ ꯋꯥꯔꯔꯣꯏ ꯍꯣꯏ ꯁꯨꯝ ꯋꯥꯔꯔꯣꯏ
ꯍꯣꯏ ꯅꯪꯅ ꯍꯥꯏ ꯅꯪꯅ ꯋꯥꯔꯗꯤ ꯑꯩꯁꯨ ꯋꯥꯔꯅꯤ ꯏꯕꯥꯅꯤ ꯊꯃꯁ ꯁꯣꯔꯣꯔꯗꯤ ꯌꯥꯔꯔꯣꯏ
ꯑ ꯑꯥ ꯌꯥꯔꯣꯏ ꯌꯥꯔꯣꯏ ꯑꯩ ꯑꯩ ꯁꯣꯛꯑꯁꯨ ꯅꯪ ꯁꯣꯛꯄ ꯌꯥꯗꯦꯀꯣ ꯅꯪꯗꯤ ꯑꯩꯕꯨ ꯊꯦꯟꯒꯅꯤ ꯍꯥꯏꯇꯥꯔꯦ
ꯅꯦ ꯏꯕꯉꯣ ꯅꯥꯡ ꯀꯔꯤ ꯇ ꯭ꯔꯥ ꯅꯪ ꯀꯔꯤꯒꯤ ꯅꯨꯡꯉꯥꯏꯇꯕ ꯂꯩꯕ꯭ꯔꯣ ꯍꯥꯏꯅꯀꯣ ꯅꯥꯟꯥꯛꯇꯂ ꯏꯒ ꯀꯣ ꯐꯦꯁ ꯇꯨ ꯐꯦꯁ ꯌꯦꯡꯂꯡꯉꯒ ꯊꯝꯃꯣꯏ ꯊꯝꯃꯣꯏ ꯁꯦꯡꯅ ꯐꯖꯅ ꯊꯦꯡꯉꯗꯕ
ꯍꯦ ꯍꯦ ꯍꯦ ꯍꯦ ꯑꯁ ꯑꯗꯨ ꯅꯠꯇꯅ ꯑꯇꯣꯞꯄ ꯀꯩꯁꯨ ꯄꯥꯝꯗ꯭ꯔꯦ ꯑꯗꯨꯗꯤ
ꯅꯨꯡꯁꯤꯕ ꯃꯤꯠꯌꯦꯡ ꯌꯦꯡꯕ꯭ꯔ ꯀꯣ
ꯑꯥ
ꯀꯩꯅꫭꯗ ꯖꯥꯠꯖ ꯇꯧꯔꯒꯥ ꯀꫭ
ꯅꫭꯛꯀꯅꯨꯍꯦ ꯃꯤꯅ ꯐꯖꯅ ꯍꯥꯏꯔꯒ
ꯅꫭꯛꯑꯔꯥꯏ ꯑꯣ ꯅꯣꯛꯑꯔꯣꯏ ꯅꯣꯛꯑꯔꯣꯏ ꯃꯨꯟꯅ ꯇꯥꯒꯦ ꯅꯪ ꯅꯪ ꯌꯥꯝ ꯉꯥꯡꯕꯩꯔ ꯅꯪ ꯉꯥꯡꯉꯗꯣ ꯑꯩ ꯇꯥꯒꯦ ꯑꯩ ꯈꯨꯝꯕꯤꯒꯦ ꯐꯖꯅ ꯈꯨꯝꯕꯤꯒꯦ
ꯅꯪꯁꯨ ꯉꯥꯡꯉꯨꯗ ꯑꯩꯅ ꯉꯥꯡꯕ ꯈꯨꯗꯤꯡ ꯅꯪꯅ ꯏꯟꯒꯗꯕꯁꯨ ꯅꯥꯛꯇꯕ ꯎꯝ ꯅꯠꯇ꯭ꯔꯒ
ꯍꯣꯏ ꯍꯣꯏ ꯏꯤ ꯀꯔꯥꯛꯇꯨꯏꯅꯦꯍꯦ ꯑꯁ ꯅꯪꯁꯦ ꯑꯗꯨꯝ ꯋꯥꯔꯤ ꯁꯥꯅꯅꯤꯡꯉꯥꯏ ꯂꯩꯔꯅꯤꯅꯦ ꯑꯩꯁꯦ
ꯍꯣꯏ ꯍꯧꯖꯤꯛ ꯁꯥꯔꯁꯤꯗꯤ ꯄꯦꯟꯗ꯭ꯔꯣ
ꯑꯗꯨ ꯑꯗꯨ ꯄꯦꯟꯅꯔꯣꯏꯕ ꯍꯣꯔꯦꯟ ꯑꯃꯨꯛ ꯊꯝꯃꯗꯤ ꯑꯃꯨꯛ ꯇꯧꯅꯤꯡꯈꯤꯅꯦꯕ ꯑꯩꯗꯤ
ꯍꯣꯔꯦ ꯑꯃꯨꯛ ꯊꯝꯃꯁꯨ ꯑꯃꯨꯛ ꯇꯧꯑꯣ ꯑꯃꯨꯛ ꯊꯝꯃꯁꯨ ꯑꯃꯨꯛ ꯇꯧꯛꯑꯣ ꯑꯩ ꯗꯤ ꯐ꯭ꯔꯔꯤꯅꯤ ꯍꯥꯏꯗꯤ ꯄ ꯅꯪꯕꯨ ꯋꯥꯔꯤ ꯁꯥꯕꯁꯨ ꯅꯠꯇꯦ ꯊꯝꯃꯣꯏ ꯀꯥꯏꯕꯁꯨ ꯅꯠꯇꯦ ꯊꯝꯃꯣꯏ ꯁꯣꯛ ꯁꯣ ꯅꯥꯠꯇꯦ ꯑꯗꯨꯝ ꯍꯔꯥꯎꯔꯒ ꯑꯗꯨꯝ ꯋꯦꯜꯀꯝ ꯇꯧꯔꯒ ꯃꯤ ꯌꯥꯝ ꯋꯦꯜꯀꯝ ꯇꯧꯔ ꯂꯩꯌꯦ ꯑꯩꯒꯨꯝꯕ ꯃꯤ ꯀꯅꯥꯁꯨ ꯄ꯭ꯔꯤꯊꯤꯕꯤꯗ ꯂꯩꯔꯣꯏ
ꯑꯥ ꯑꯁ ꯑꯩꯁꯦ ꯅꯪꯕꯨ ꯍꯟꯖꯤꯟ ꯍꯟꯖꯤꯟ ꯇꯧꯕ ꯇꯥꯔꯦ ꯑꯗꯨꯗꯤ
ꯅꯪꯁꯦ ꯂꯩꯕꯥꯛ ꯐꯥꯕꯅꯤ ꯈꯜꯂꯨꯅꯦ ꯑꯗꯨꯗꯤ
ꯍꯣꯏ ꯈꯜꯂꯅꯤ ꯑꯩ ꯅꯪ ꯅꯪꯒꯤꯁꯦ ꯑꯗꯨꯝ ꯀꯩ ꯍꯥꯏꯁꯤꯔꯥ ꯃꯥꯡꯗꯅꯤꯉꯥꯏ ꯑꯗꯨꯝ ꯊꯝꯈꯒꯦ ꯅꯪꯁꯦ
ꯑꯦ ꯅꯨꯄꯥꯕꯨ ꯋꯥꯔꯤ ꯁꯥꯕꯗꯤ ꯀꯊꯥ ꯅꯣꯛꯀꯅꯨꯍꯦ꯫ ꯃꯤꯅ ꯑꯁꯦꯡꯕ ꯍꯥꯏꯔꯒꯦ
ꯀꯔꯤ
ꯅꫭꯛꯅꯤꯡꯗꯦ ꯅꫭꯛꯅꯤꯡꯗꯦ
ꯑꯩꯅ ꯅꯣꯛꯅꯤꯡꯉꯥꯏ ꯋꯥꯔꯤꯁꯨ ꯁꯥꯕ ꯅꯠꯇꯦꯍꯦ
ꯑꯣ
ꯊꯝꯃꯣꯏꯒꯤ ꯊꯝꯃꯣꯏ ꯍꯥꯏꯕꯅꯤꯍꯦ ꯅꯪꯅ ꯍꯥꯏꯒꯗꯕꯗꯨ ꯍꯣꯏ ꯅꯪꯅ ꯍꯥꯏꯒꯗꯕꯁꯨ ꯗꫭꯛ ꯗꫭꯛ ꯍꯥꯏꯌꯣ ꯀꯩꯅꯣ
ꯑꯥ ꯑꯥ ꯗꯁꯨ ꯑꫭꯏ ꯍꯥꯏꯒꯦ ꯍꯥꯏꯒꯦ
ꯑꯁ ꯅꯪ ꯅꫭꯛꯄꯗ ꯄꯤꯔꯥꯡ ꯊꫭꯛꯑꯅꯤ ꯍꯦꯛ
ꯗꯨꯡꯗꯨꯡ ꯃꯇꯝꯅꯤ ꯗꯨꯡꯗꯨꯡ ꯗꯨꯡꯗꯨꯡ ꯑꯗꯨꯒ ꯍꯦꯛ ꯗꯨꯡꯗꯨꯨꯡ ꯍꯥꯏꯗꯔꯄꯗꯤ ꯌꯥꯔꯣꯏꯀꯣ
ꯍꯣꯏ ꯍꯧꯖꯤꯛꯇꯤ ꯗꯨꯡꯗꯨꯡ ꯃꯇꯝꯅꯦ ꯅꯠꯇ꯭ꯔꯣ
ꯍꯣꯏ ꯗꯨꯡꯗꯨꯡꯒꯤ ꯋꯥ ꯍꯥꯏꯌꯣ ꯍꯥꯏꯕ ꯅꯠꯇ꯭ꯔꯣ ꯗꯨꯡꯗꯨꯡ ꯍꯥꯏꯌꯣ ꯍꯥꯏꯕ ꯅꯠꯇꯦꯕ
ꯍꯣꯏꯗ
ꯑꯦ ꯍꯦ
ꯅꯪ ꯅꯪꯅ ꯍꯥꯏꯅꯤꯡꯕ ꯋꯥ ꯀꯩꯅꯣ ꯑꯥ ꯁꯠ ꯁꯠ ꯍꯥꯏꯌꯣ ꯗꯨꯡ ꯗꯨꯡ ꯍꯥꯏꯕ ꯍꯥꯏꯌꯣ ꯍꯥꯏꯕ ꯋꯥꯅꯤꯅꯦ
ꯑꯣ
ꯅꯪꯅ ꯅꯣꯛꯄꯒꯤ ꯑꯩ ꯍꯥꯏꯅꯤꯡꯉꯥꯏ ꯂꯩꯕꯅꯦ ꯑꯗꯣ ꯑꯃꯨꯛꯀ ꯀꯥꯎꯈ꯭ꯔꯅꯤꯍꯦ
ꯑ ꯀꯥꯎꯒꯅꯣ ꯀꯥꯎꯒꯅꯣ
ꯑꯩ ꯅꯤꯡꯁꯤꯡ ꯅꯤꯡꯁꯤꯡꯕ ꯉꯝꯗ꯭ꯔꯦ ꯍꯧꯖꯤꯛꯁꯦ ꯍꯌꯦꯡ ꯅꯠꯇ꯭ꯔꯒ ꯍꯌꯦꯡ ꯍꯌꯦꯡ ꯅꯠꯇ꯭ꯔꯒ ꯍꯌꯦꯡꯁꯗ ꯅꯤꯡꯁꯤꯡꯒꯅꯤꯉ
ꯑꯁ ꯑꯗꯨꯗꯤ ꯀ꯭ꯋꯁꯃꯟꯗ꯭ꯔ
ꯀꯣꯏ ꯃꯥꯥꯟꯗ ꯍꯦ
ꯃꯟꯗꯤꯍꯦ ꯅꯪ ꯑꯩꯉꯣꯟ ꯑꯩꯕꯨ ꯀꯥꯎꯕꯅ ꯍꯦꯟꯅ ꯍꯥꯟꯈꯤꯅꯤꯀꯣ
ꯅꯇꯌꯦꯦ ꯃꯤꯗꯤ ꯀꯣ
ꯎꯝ
ꯀ ꯁꯤꯡꯗꯤ ꯆꯍꯤ ꯑꯅꯤ ꯑꯍꯨꯝ ꯂꯩꯔꯒ ꯅꯤꯡꯁꯤꯡꯂꯛꯑꯦ ꯍꯥꯏꯌꯦ ꯑꯗꯨꯕꯨ ꯑꯩꯗꯤ ꯅꯨꯃꯤꯠ ꯑꯃ ꯑꯅꯤ ꯈꯛꯇꯅꯦꯕ
ꯀꯩꯁ ꯇꯧꯏꯅꯦ ꯅꯪꯁꯦ ꯌꯥꯕꯖꯥꯠꯅꯦꯒ ꯑꯁ ꯅꯪ ꯊꯦꯡꯅꯕꯁꯦ ꯌꯥꯝ ꯌꯥꯝ ꯐꯥꯎꯖꯔꯃꯤꯅꯦ
ꯑ ꯃ ꯃꯇꯦꯟ ꯊꯤ ꯅꯣ ꯊꯦꯡꯁꯨ ꯊꯦꯡꯅꯗ꯭ꯔꯤ
ꯑꯁ ꯑꯩꯍ ꯍꯥꯄ
ꯁ
ꯍꯣꯔ ꯁꯥꯕ ꯐꯪꯕ ꯍꯥꯏꯌ
ꯍꯥ ꯍꯥꯎ ꯋꯥꯔꯤ ꯋꯥꯔꯤ ꯁꯔꯣ ꯐꯥꯎ ꯃꯗꯣ
ꯍꯣꯏ
ꯀꯩꯗꯧꯉꯩ ꯊꯦꯡꯅꯁꯦ ꯍꯥꯏꯕꯅꯣ ꯑꯗꯣ
ꯊꯦꯡꯅꯔꯔꯣꯏ ꯄꯨꯟꯁꯤ ꯆꯨꯞꯄ
ꯑꯌ ꯅꯪ ꯐꯦꯁꯨ ꯐꯦꯁ ꯂꯥꯛ ꯅꯤ ꯍꯥꯏꯗꯏꯅꯦ
ꯍꯣꯏ ꯐꯦꯁ ꯇꯨ ꯐꯦꯁ ꯍꯥꯏ ꯗꯤꯑꯣ ꯀꯣꯜ ꯐ ꯁꯐꯦꯁꯅꯤ ꯀꯅꯥ ꯎꯔ ꯎꯔꯗ ꯐꯦ ꯁꯐꯦꯁ ꯍꯥꯏ ꯀ
ꯍꯣꯏ ꯆꯃꯦꯃꯦ ꯊꯃꯦꯃꯦ ꯃꯥꯅꯦ ꯃꯥꯅꯤ
ꯑꯦ ꯄꯥꯈꯥꯕꯨ ꯋꯥꯔꯤ ꯁꯥꯔꯗꯤ ꯄꯥꯈꯥꯡꯕꯨ ꯋꯥꯔꯤ ꯁꯥꯔꯒ ꯍꯧꯖꯤꯛꯁꯦ ꯑꯋꯥꯕ ꯂꯣꯏꯅ ꯀꯣꯛꯊꯣꯛꯈ꯭ꯔꯦꯅꯦ
ꯑꯦ ꯑꯗꯨꯝ ꯐꯥꯏ ꯑꯣꯏꯕ꯭ꯔꯣꯅꯦ
ꯍꯣꯏ ꯉꯔꯥꯡ ꯅꯍꯥꯟ ꯅꯍꯥꯟ ꯉꯔꯥꯡ ꯑꯩ ꯊꯝꯃꯣꯏ ꯑꯁꯣꯛꯄꯁꯨ ꯀꯥꯏꯕꯁꯨ ꯂꯣꯏꯅ ꯂꯩꯈꯤꯕꯅꯤꯕ ꯃꯅꯨꯡꯗ ꯊꯝꯅꯤꯕ ꯍꯧꯖꯤꯛꯇꯤ ꯀꯔꯤꯁꯨ ꯂꯩꯇ꯭ꯔꯦ
ꯑꯁ ꯌꯥꯝ ꯐꯥꯎꯕꯖꯠꯅꯤꯅꯦ ꯌꯥꯝ ꯐꯥꯎꯕ ꯋꯥꯅꯤꯅꯦ ꯍꯔꯥꯎꯋꯦ ꯅꯪꯒꯤ
ꯏꯁꯤꯡ ꯁꯦꯡꯕꯅꯔ